ꯑꯣ ꯍꯜꯂꯣ ꯌꯥꯔꯕꯣ ꯇꯥꯔꯕꯣ
ꯇꯥꯔꯦ ꯇꯥꯔꯦ
ꯆꯥꯎꯅ ꯅꯨꯡꯁꯥ ꯁꯥꯕ꯭ꯔꯣ
ꯀꯥꯔꯥꯏꯗꯩ ꯅꯨꯡꯁꯥꯅꯣꯗ ꯅꯣꯡ ꯃꯪꯏ ꯅꯪ ꯉꯁꯥꯏ ꯐꯣꯟ ꯇꯠꯂꯒ ꯑꯗꯨꯝ ꯇꯧꯔꯛꯇ꯭ꯔꯦꯗꯅ ꯀꯩꯗꯧꯔꯕ
ꯇꯧꯒꯦ ꯇꯧꯅꯤ ꯏꯔꯨꯖꯔꯨꯕꯅꯤꯅꯦ
ꯑꯣ ꯖꯟꯇ꯭ꯔꯒꯤꯒ ꯑꯩꯗꯤ ꯈꯠꯅꯈ꯭ꯔꯕ ꯈꯜꯂꯨꯔꯦ
ꯈꯠꯅꯔꯦ ꯏꯕꯨꯡꯉꯣ ꯈꯠꯅꯔꯦ
ꯀꯔꯤꯒꯤꯅꯣ ꯍꯥꯏꯁꯦ
ꯈꯪꯗꯦ ꯏꯇꯥꯎ ꯅꯥꯕ ꯑꯩꯅ ꯂꯥꯜꯂꯤꯔ ꯃꯥꯅ ꯆꯨꯝꯃꯤꯔ ꯑꯃ ꯇꯧꯔꯤ ꯅꯥꯕ
ꯀꯔꯤꯒꯤꯅꯣꯅꯦ ꯃꯔꯝꯗꯨꯕꯣ
ꯈꯪꯗꯦ ꯑꯩꯁꯨꯨ
ꯃꯊꯣꯡ ꯃꯔꯝ ꯈꯪꯗꯕꯤꯗ ꯄꯪꯁꯥꯎ ꯁꯥꯎꯅꯩꯔꯕ
ꯏꯇꯥꯎ ꯅꯥꯕ ꯑꯩ ꯈꯨꯠꯖꯤꯟ ꯂꯣꯏ ꯐꯛꯑꯦꯅꯦ ꯅꯥꯕ
ꯈꯣꯡꯒꯤꯔꯣ ꯈꯨꯠꯀꯤꯔꯣ
ꯈꯣꯡꯒꯤꯅꯦꯃꯤ ꯅ ꯏꯁꯦ ꯇꯪꯈꯥꯏ ꯑꯃ ꯇꯪꯈꯥꯏ ꯑꯃ ꯇꯪꯈꯥꯏ ꯑꯃ ꯑꯩꯈꯣꯏꯒꯤ ꯗꯥꯏꯔꯦꯛ ꯇꯪꯈꯥꯏ ꯍꯦꯟꯅ ꯅꯥꯏꯟ ꯅꯥꯏꯟꯇꯤ ꯄꯔꯁꯦꯟ ꯅꯥꯏꯟꯇꯤ ꯄꯔꯁꯦꯟ ꯀꯩꯅꯣ ꯇꯧꯔꯦ ꯈꯨꯠꯖꯤꯟꯁꯦ ꯐꯛꯑꯦꯕ ꯑꯗꯨ ꯇꯦꯟ ꯄꯔꯁꯦꯟ ꯈꯛ ꯎꯟꯁꯥ ꯑꯍꯤꯡꯕ ꯌꯥꯎꯔꯤꯅꯦ ꯅꯥꯕ
ꯑꯗꯨ ꯅꯥꯅꯤ ꯐꯛ ꯇꯠꯂꯨꯒꯤꯅꯣ ꯅꯣꯡ ꯅꯤꯅꯤ ꯊꯝꯃꯣ ꯃꯁꯥꯅ ꯀꯦꯟꯖꯈꯒ꯭ꯔꯗꯃꯤ
ꯁꯤꯖ
ꯎꯝ ꯍꯧꯖꯤꯛ ꯐꯥꯎ ꯑꯣꯏꯔꯗꯤ ꯅꯪ ꯆꯤꯛꯄꯗ ꯀꯩꯅꯣꯝ ꯇꯧꯔꯅꯤ
ꯏꯁ
ꯅꯥꯕꯅꯦꯕ ꯈꯣꯡꯎꯞ ꯑꯆꯤꯟꯕꯒꯨꯝꯕ ꯇꯣꯡꯕꯩꯔꯣ
ꯈꯣꯡꯎꯞ ꯑꯀꯣꯝꯕ ꯇꯣꯝꯕꯩꯅꯦꯃꯤ ꯄꯤꯊꯣꯛꯈ꯭ꯔꯦ ꯃꯥꯝꯃꯥꯗ
ꯅꯪ ꯑꯃ ꯂꯩꯔꯒꯦ ꯍꯥꯏꯔꯣ
ꯍꯥꯏꯒꯦ ꯈꯜꯂꯦ ꯍꯥꯏ ꯄꯩꯁꯥ ꯅꯨꯡꯁꯥ ꯈꯔ ꯕꯦꯔꯥ ꯀꯥꯏꯅ ꯍꯥꯕꯅꯤ
ꯇꯣꯡꯗꯕꯤꯗꯗꯤ
ꯇꯣꯀ꯭ꯌꯣ ꯗꯣ ꯇꯣꯡꯉꯗꯝꯃꯦ
ꯑꯣ ꯅꯣꯏ ꯃꯥꯝꯃ ꯀꯔꯝꯗ ꯄꯤꯊꯣꯛꯏꯅꯣ
ꯍꯥꯥ ꯑꯈꯣꯏ ꯃꯥꯝꯍꯟꯗ ꯃꯥꯝꯍꯟꯗ ꯃꯥꯁꯨ ꯃꯈꯨꯅꯤꯡ ꯌꯥꯗꯕꯅꯦ ꯑꯗꯣ ꯑꯁꯤ ꯇꯣꯡꯉꯗꯤ ꯈꯔ ꯆꯦꯟꯕ ꯌꯥꯅꯤꯅ ꯍꯥꯏꯔꯝꯕꯅꯤ
ꯑ ꯑꯣ ꯐꯔꯦ ꯐꯔꯦ ꯑꯗꯨꯗꯤ ꯅꯪ ꯁꯤꯒ ꯀꯣꯜꯁꯦ ꯑꯍꯨꯝꯂꯛ ꯁꯨꯗꯣꯏ ꯈꯛꯇꯪ ꯉꯥꯏꯔꯝꯒꯅꯤꯅꯦ
ꯃꯥꯅꯦ ꯍꯨꯅꯁꯨꯏ
ꯅꯍꯥꯟꯅꯃꯗꯤ ꯁꯥꯟꯅꯈ꯭ꯔꯦꯕꯀꯣ
ꯎꯝ
ꯎꯝ ꯑꯣꯀꯦ ꯑꯣꯀꯦ ꯉꯁꯤ ꯂꯣꯏꯁꯤꯜꯂꯣ
ꯅꯪ ꯅꯪ ꯅꯪ ꯈꯣꯡꯎꯞ ꯀꯝ ꯀꯥꯟꯗ ꯂꯩꯗꯣꯏꯅꯣ
ꯑꯩ ꯄꯩꯁꯥ ꯂꯩꯔꯗꯤ ꯂꯩꯔꯗꯝꯅꯤ ꯄꯩꯁꯩꯥ ꯂꯩꯇꯗꯅ ꯂꯩꯗ꯭ꯔꯤ ꯏꯁ ꯈꯪꯗꯦꯉꯣ ꯊꯤꯁꯤ ꯀꯩꯅꯣ ꯆꯠꯂꯒ
ꯁ ꯁꯟꯗꯦ ꯃꯥꯔꯀꯦꯠꯇ ꯌꯦꯡꯉꯨꯁꯤꯔꯣ
ꯌꯥꯏꯌꯦ ꯌꯡꯁꯤ ꯌꯡꯁꯤ
ꯑꯗꯨꯒꯨꯝꯕꯗ ꯍꯥꯏꯖꯕꯅꯤ ꯑꯗꯣꯝꯅ ꯂꯤꯁꯤꯡ ꯑꯃ ꯑꯅꯤ ꯄꯤꯕ ꯂꯥꯛꯏꯒꯗꯤ ꯏꯕ ꯑꯦꯁ
ꯃꯩ ꯆꯠꯂꯦ
ꯃꯩꯖꯥꯂ ꯋꯥꯅ ꯀꯥꯎꯗꯣꯏ ꯑꯗꯨꯝ ꯑꯗꯨꯝ ꯀꯩꯅꯣ ꯇꯧꯕ ꯌꯥꯔꯦ ꯑꯗꯨꯝ ꯀꯔ ꯅꯣꯏ ꯀꯞꯄ ꯁꯛ ꯑꯣꯜꯂꯦ
ꯀꯄꯠ ꯌꯥꯏ ꯌꯥꯏ ꯆꯁꯤ ꯆꯁꯤ ꯊꯧꯕꯥꯜ ꯍꯥꯏꯒꯠꯇꯣꯏꯅꯤ ꯀꯥꯎꯅꯤꯀꯣ ꯏꯇꯥꯎ ꯅꯪ ꯇꯧꯉꯤꯅꯤꯀꯣ
ꯇꯨꯝꯃꯣꯏ ꯇꯨꯝꯃꯣꯏ ꯇꯨꯝꯗ꯭ꯔꯕꯅꯤ ꯇꯨꯝꯒ ꯇꯧꯝꯕꯅꯤ ꯅꯨꯡꯉꯥꯏꯔꯦ ꯏꯔꯨꯖꯠꯊꯣꯛꯑꯒ ꯍꯒ
ꯇꯨꯝꯃꯨꯅꯨ ꯇꯨꯝꯃꯨꯅꯨ ꯅꯣꯏꯈꯠꯅꯕꯅꯤ ꯀꯩꯗꯧꯅꯤ ꯇꯨꯝꯖꯜꯂꯒ ꯑꯗꯨꯏ ꯁꯔꯨꯛ ꯐꯝꯃ ꯂꯩꯌꯨ ꯇꯨꯝꯕꯖꯤ ꯅꯨꯡꯗꯤ ꯅꯨꯡꯉꯥꯏꯕꯅꯦ ꯇꯨꯝꯃ ꯇꯨꯝꯃꯒ ꯌꯥꯡ ꯀꯪꯅꯤ ꯍꯥꯏꯔꯗꯤ ꯑꯗꯨꯝ ꯇꯨꯝꯖꯤꯟꯗꯧꯅꯤ
ꯎꯝ ꯑꯩ ꯆꯤꯡꯗ ꯑꯃꯨꯛ ꯆꯦꯟꯕ ꯍꯧꯔꯅꯤꯉꯣ ꯑꯩ ꯂꯝꯖꯦꯟ ꯑꯃꯨꯛ ꯈꯔ ꯂꯦꯞꯄꯖꯤꯔ ꯈꯟꯀꯠꯂꯛꯑꯦꯉꯣ
ꯆꯤꯡꯗꯤ ꯑꯩꯈꯣꯏ ꯍꯥꯟꯅ ꯆꯦꯜꯠꯂꯝꯕ ꯆꯤꯡꯗꯣ ꯑꯗ ꯅꯪ ꯍꯥꯟꯅ ꯈꯨꯆꯗꯣꯏꯔꯕ
ꯋꯥꯏꯃꯦ ꯑꯩꯈꯣꯏꯁꯨ ꯗꯤꯦꯂꯦꯞꯄꯤ ꯇꯥꯏꯞꯇ ꯆꯥꯛ ꯆꯥꯠꯀ ꯁꯦꯝꯗꯣꯛꯑ ꯆꯦꯜꯂꯁꯤ ꯀꯩꯅꯣ
ꯆꯦꯜꯂꯣꯏꯍꯦ ꯑꯩꯗꯤ ꯀꯩꯅꯣꯗꯣ ꯑꯗꯨꯝ ꯆꯦꯟꯖꯔꯒꯦ ꯏꯕꯨꯡ ꯑꯃ ꯔꯥꯎꯟ ꯑꯆꯧꯕꯗꯣ ꯑꯗꯨꯝ ꯇꯝꯝ
ꯀꯩꯅꯣꯁꯨ ꯑꯗꯨꯝ ꯐꯩꯍ ꯆꯥꯠ ꯁꯦꯝꯃ ꯁꯦꯝꯃ ꯍꯥꯏꯔꯗꯤ ꯑ ꯑꯃꯨꯛꯁꯨ ꯈꯣꯡꯁꯦ ꯈꯣꯡꯁꯦ ꯄꯝ ꯇꯧꯒꯗꯕꯅꯦꯕ ꯆꯤꯡꯗ ꯆꯤꯡ ꯆꯦꯟꯕꯗ ꯈꯣꯡ ꯄꯟꯗꯧꯋꯦꯕ
ꯎꯝ
ꯍꯥꯏꯕꯗꯤ ꯑꯗꯨꯝ ꯈꯣꯡ ꯆꯥꯎꯈꯠꯍꯟꯕ ꯑꯗꯨ ꯈꯣꯡ ꯆꯥꯎꯈꯠꯍꯜꯂꯒ ꯅꯣꯡꯃꯨꯛ ꯂꯝꯁꯥꯡ ꯑꯃꯨꯛ ꯇꯞ ꯇꯞꯅ ꯆꯦꯟꯊꯣꯛꯄ ꯅꯣꯡꯉꯥꯜꯂ ꯏꯁꯄꯤꯠ ꯑꯃꯨꯛ ꯆꯦꯟꯕ
ꯌꯥꯏ ꯌꯥꯏ ꯌꯥꯕꯨꯗꯤ ꯌꯥꯏ
ꯁꯤ ꯇꯧ ꯇꯥꯔꯦ ꯅꯥꯕ ꯑꯩ ꯈꯣꯡ ꯅꯥꯕ ꯁꯨꯐꯠ ꯐꯠꯇ꯭ꯔꯦꯅꯦ ꯅꯥꯕ ꯏꯇꯥꯎ ꯅꯥꯕ ꯑꯗꯣ ꯀꯩꯗꯧꯔꯕꯅꯣ ꯈꯪꯗ꯭ꯔꯦꯅꯦ
ꯑꯩꯕꯨꯨꯡ ꯅꯥꯔꯤꯗ ꯈ꯭ꯋꯥꯡꯖꯨꯅꯥꯏ ꯈꯣꯡꯖꯨꯅꯥꯏ
ꯂꯣꯏꯅ ꯇꯦꯛꯑꯕ꯭ꯔ ꯈꯪꯗ꯭ꯔꯦꯗ
ꯈꯣꯡꯒ ꯏ ꯑꯁꯤ ꯍꯥꯟꯂꯤꯅꯦ ꯑꯩ
ꯑꯩ ꯏꯁꯤ ꯍꯥꯟꯕꯗꯨꯗꯤ ꯂꯣꯏꯅ ꯃꯁꯥ ꯃꯊꯟ ꯀꯩꯅꯣ ꯇꯧꯒ꯭ꯔꯦꯕ ꯑꯗꯨꯒ ꯐꯀꯠꯂꯦ ꯐꯀꯠꯄꯖꯦ ꯂꯣꯏ ꯐꯀꯠꯂꯦꯕꯀꯣ
ꯎꯝ ꯈꯣꯡ ꯈꯨꯖꯤꯟ ꯂꯣꯏꯅꯔꯣ ꯈꯣꯡꯕꯤ ꯈꯠꯇꯔꯣ ꯈꯣꯡꯕꯤ ꯈꯠꯇꯔꯣ ꯑꯇꯩꯔ
ꯈꯣꯡꯕꯤ ꯅꯠꯇꯦꯃꯦ ꯈꯣꯡꯅꯥꯎꯅꯦꯃꯦ
ꯑꯣ ꯀꯩꯅꯣ ꯑꯗꯨꯝ ꯀꯦꯟꯈꯤꯕꯅꯤ ꯃꯁꯥꯅ ꯊꯝꯃꯣ ꯅꯣꯡ ꯅꯤꯅꯤ ꯂꯩꯔ ꯃꯁꯥꯅ ꯑꯗꯨꯝ ꯀꯦꯟꯖꯒꯤꯕꯅꯦ ꯑꯩ ꯃꯃꯥꯡ ꯈꯣꯡꯕꯤ ꯑꯅꯤꯃꯛ ꯂꯣꯏ ꯄꯨꯝꯃꯦꯕ ꯍꯧꯖꯤꯛ ꯀꯦꯟꯒꯤ ꯃꯁꯥꯅ ꯑꯃꯨꯛ ꯈꯔ ꯂꯩꯔ ꯄꯥꯟꯈꯠꯂꯛꯑꯗꯕꯅꯦ
ꯍꯨꯝ
ꯑ ꯍꯥꯥ
ꯈꯣꯡꯕꯤꯖꯨ ꯄꯨꯝꯃꯨꯏꯅꯦꯕ ꯑꯅꯤꯃꯛ ꯈꯨꯖꯤꯛ ꯈꯨꯖꯤꯟ ꯃꯆꯤ ꯆꯪꯕꯩꯗ
ꯑꯩꯒꯤꯗꯤ ꯑꯩꯒꯤꯅ ꯑꯗꯨꯏ ꯅꯠꯇꯕ ꯕꯨꯠ ꯑꯆꯤꯟꯕ ꯇꯣꯡꯖꯤꯜꯂꯨꯕꯗꯩ ꯄꯨꯝꯒꯤꯕ ꯉꯍꯥꯟꯃꯨꯛ ꯈꯨꯖꯤꯟꯗꯨ ꯐꯀꯠ ꯌꯥꯏ ꯕꯤꯠ ꯕꯤꯠ ꯂꯥꯎꯅ ꯄꯨꯝꯃ
ꯑꯩ ꯑꯩ ꯐꯀꯠꯂꯤꯅꯤꯌꯨ
ꯀꯩꯝ ꯅꯥꯔꯛꯇ꯭ꯔꯝꯅꯦ ꯕꯤꯠ ꯕꯤꯠ ꯂꯥꯎꯔꯛꯑꯗꯤ ꯐꯀꯠ ꯌꯥꯔꯛꯑꯕꯅꯦ ꯂꯣꯏ ꯑꯗꯨꯒ ꯏ ꯆꯪꯕ ꯖꯒꯥꯗꯨꯗꯤ ꯅꯥꯕꯅꯦꯍꯦ ꯐꯛꯎꯅꯨ ꯏꯕꯣ ꯉꯥꯎꯕꯅꯤ
ꯏ ꯍꯥꯟꯅ ꯂꯣꯏ ꯆꯪꯉꯝꯃꯦ ꯉꯍꯥꯟ ꯈꯣꯡ ꯕ꯭ꯔꯁ ꯇꯛꯄꯗ ꯕ꯭ꯔꯁꯅ ꯍꯥꯏꯐꯦꯠ ꯊꯤꯟꯇꯠꯈ꯭ꯔꯦꯕꯀꯣ ꯏ ꯆꯪꯉꯝꯕꯈꯩꯗꯣ ꯂꯣꯏꯅ ꯆꯤꯡꯊꯣꯛꯈ꯭ꯔꯦꯕ
ꯎꯝ
ꯑꯗꯒꯤ ꯑꯗꯨꯝ ꯇꯝ ꯇꯝ ꯐꯒꯠꯂꯛꯑꯦ ꯆꯨꯠ ꯆꯨꯠꯅ
ꯆꯨꯠ ꯆꯨꯠꯅ ꯂꯧꯅꯤ ꯍꯥꯏꯔꯝꯕꯅꯤꯅꯦ ꯒꯅꯥꯒꯤ ꯃꯥꯏꯕꯅ
ꯑꯣꯃꯥꯏꯒꯣꯠ ꯑꯁ ꯏꯁꯥꯁꯦ ꯄꯂꯤꯁ ꯕꯦꯠ ꯕꯦꯛ ꯍꯟꯒꯦ ꯇꯧꯋꯦꯍꯦ ꯆꯨꯠ ꯆꯨꯨꯠ ꯍꯥꯏꯅꯥ
ꯆꯨꯠ ꯆꯨꯠ
ꯏꯁ ꯅꯣꯡ ꯄꯥꯏꯍꯦ ꯅꯥꯕ ꯌꯥꯝꯅ ꯏꯇꯥ ꯏꯇꯥꯎ ꯊꯧꯋꯥꯟꯗ ꯅꯣꯡ ꯇꯥꯗꯣꯏ ꯃꯥꯜꯂꯦ ꯅꯥꯕ ꯏꯕꯣ
ꯑꯁ ꯈꯪꯗꯦꯅꯥ ꯑꯩꯅ ꯊꯧꯕꯥꯟ ꯍꯥꯏꯒꯠꯀꯦ ꯇꯧꯕ ꯅꯨꯃꯤꯠꯁꯦ ꯅꯣꯡ ꯑꯗꯨꯝ ꯇꯥꯗꯨꯏ ꯇꯧ ꯂꯩꯕ
ꯅꯣꯡ ꯅꯣꯡ ꯄꯥꯏꯌꯦ ꯏꯇꯥꯎ ꯅꯣꯡꯖꯦ ꯊꯠꯁꯤꯔꯣ
ꯏꯆꯟꯗꯨ ꯈꯔꯗꯤ ꯁꯥꯊꯤꯗꯣꯔꯤꯅꯦꯍꯦ ꯃꯥꯏ ꯃꯅꯥꯛ ꯆꯠꯀꯦ ꯇꯧꯕ ꯃꯇꯝꯖꯤ ꯅꯣꯡꯂꯩ ꯃꯌꯥꯝꯅ ꯊꯤꯡꯉꯒ ꯂꯩꯒ꯭ꯔꯦꯅꯦ ꯑꯩꯕꯨ
ꯇꯥꯎ ꯏꯇꯥꯎ ꯌꯥꯁꯤꯜꯂ ꯂꯣꯏꯔꯦꯅꯦ ꯏꯠꯊꯤꯀꯥꯟꯗ ꯌꯥꯁꯜꯂ ꯂꯣꯏꯔꯦꯅꯦ ꯅꯠꯇ꯭ꯔꯒꯅ ꯅꯤꯄꯥ ꯑꯃ ꯍꯥꯜꯂꯝꯃ ꯂꯣꯏꯔꯦꯅꯦ
ꯑꯁ ꯕꯤꯠꯇꯤꯗꯥꯅ ꯐꯖꯩ ꯀꯔꯤ ꯅꯣꯅꯦ
ꯍꯥꯏꯔꯨꯅꯨ ꯁꯤꯛꯇꯤ ꯃꯇꯝ ꯍꯦꯟꯒꯔꯦ ꯍꯥꯏꯔꯥ ꯂꯣꯏꯔꯦꯅꯦ
ꯑꯩꯈꯣꯏ ꯗꯥꯅꯤ ꯁꯤꯖꯦꯅ ꯇꯛꯀ ꯀꯥꯈꯠꯂ ꯆꯠꯈ꯭ꯔꯕ ꯒꯥꯔꯤꯗꯒ
ꯀꯩꯅꯣ ꯀꯩꯅꯣꯝ ꯍꯥꯏ ꯀꯩꯅꯣꯝ ꯍꯥꯏꯗꯕ ꯂꯩꯀꯣꯟꯅ ꯍꯥꯏꯔꯒ ꯑꯗꯨꯝ ꯊꯝꯃꯒ
ꯎꯝ ꯂꯥꯎꯔ ꯂꯩꯍꯧꯔ ꯂꯣꯏꯔꯦ ꯀꯩꯅꯣꯗꯤ ꯆꯨꯏꯠ ꯆꯨꯏꯠꯅ
ꯏꯁ
ꯎꯝ
ꯍꯣꯔꯦꯟ ꯀꯩꯀꯩ ꯂꯝꯕꯣꯟ ꯂꯩꯒꯦ
ꯈꯪꯗꯦꯗ ꯐ꯭ꯔꯦꯟꯁꯀ ꯃꯣꯔꯣꯛꯀꯣꯒ ꯂꯩꯔꯝꯕ ꯌꯥꯏ ꯑꯊꯦꯡꯕꯗ ꯍꯌꯦꯡ ꯄꯨꯡ ꯑꯅꯤ ꯑꯍꯨꯝ ꯁ꯭ꯋꯥꯏꯗ
ꯁꯋꯥ ꯑꯩꯁꯨ ꯂꯨꯄꯥ ꯇꯔꯥ ꯀꯨꯟꯗ ꯊꯥꯒꯦꯔꯅꯥ ꯀꯩꯅꯣꯗ ꯄꯥꯔꯤ ꯃꯦꯠꯁꯇ
ꯏꯁ ꯂꯨꯄꯥ ꯇꯔꯥ ꯀꯨꯟꯗꯣ ꯊꯥꯕꯝ ꯌꯥꯎꯔꯝꯃꯣꯏꯍꯦ ꯂꯨꯄꯥ ꯇꯔꯥ ꯀꯨꯟ ꯍꯥꯏꯁꯦ ꯕꯣꯟ ꯍꯧꯈ꯭ꯔ ꯃꯇꯨꯡꯗ ꯃꯤꯅꯒ ꯆꯟꯈ꯭ꯔꯒ ꯍꯟꯇꯣꯛꯄ ꯉꯝꯃꯣꯏꯗꯕ ꯄ꯭ꯂꯦꯗꯨꯗ ꯊꯥꯕ ꯌꯥꯔꯛꯄ ꯑꯣꯏꯔꯝꯒꯅꯤꯗ ꯌꯥꯕ꯭ꯔꯣ ꯇꯔꯥ ꯀꯨꯟ ꯊꯥꯕ
ꯈꯪꯗꯦꯍꯦ
ꯎꯝ ꯆꯥꯝꯃꯥ ꯗꯥ ꯌꯥꯡꯈꯩꯃꯨꯛꯇꯩ ꯍꯧꯔꯝꯅꯤꯗ ꯌꯦꯡꯉꯨꯅꯦ ꯈꯪꯗꯦ ꯌꯥꯔꯝꯕꯁꯨ ꯌꯥꯏ ꯊꯥꯒꯦ ꯊꯥꯎꯅꯦ ꯂꯨꯄꯥ ꯇꯔꯥ ꯇꯔꯥ ꯕꯤꯠꯀꯤ ꯑꯣꯏꯅ
ꯑꯦ ꯏꯇꯥꯎ ꯑꯗꯣ ꯀꯌꯥ ꯃꯈꯨꯟ ꯑꯃꯨꯛꯇ ꯑꯅꯤ ꯃꯈꯨꯟ ꯑꯅꯤ ꯊꯥꯕꯗꯤ ꯌꯥꯗ꯭ꯔꯣ
ꯌꯥꯏ ꯌꯥꯔꯝ ꯈꯪꯗꯤꯌꯦ ꯈꯪꯗꯦꯍꯦ ꯗꯨꯗꯤ ꯑꯩꯗꯤ
ꯑꯗꯨ ꯌꯥꯕ ꯍꯥꯏꯁꯦ ꯀꯥꯟꯅꯗꯦ ꯍꯩꯇꯕ ꯑꯃꯒ ꯍꯩꯕ ꯑꯃꯒ ꯇꯥꯔꯛꯑꯗꯤꯅꯦ
ꯎꯝ
ꯑꯍꯩ ꯑꯍꯩꯕꯗꯨꯗ ꯊꯥꯕꯗꯅ ꯄꯤꯛꯇꯣꯏꯕ ꯅꯪꯒꯤ ꯄꯩꯁꯥꯗꯣ ꯑꯥ ꯑꯍꯩꯇꯕꯗꯨꯗ ꯊꯥꯔꯒꯅ ꯄꯩꯁꯥ ꯆꯥꯎꯗꯣꯏꯕ ꯂꯨꯄꯥ ꯇꯔꯥ ꯊꯥꯕ ꯂꯨꯄꯥ ꯇꯔꯥ ꯊꯥꯕꯗ ꯑꯩꯈꯣꯏꯒꯤ ꯂꯤꯁꯤꯡꯒ ꯐꯪꯕꯒꯤ ꯑꯗꯨꯒ ꯉꯁꯥꯏ ꯑꯍꯩꯕꯗꯨꯗ ꯊꯥꯔꯒꯅ ꯂꯨꯄꯥ ꯇꯔꯥ ꯐꯥꯕꯗ ꯑꯗꯨꯝ ꯀꯨꯟ ꯈꯛꯇ ꯐꯪꯕꯤ ꯑꯣꯏꯗꯣꯏꯕ
ꯑꯣ
ꯀꯥꯟꯗꯦꯗꯅ ꯑꯗꯨꯗꯤ
ꯍꯣꯏꯅꯦꯗꯨ ꯄꯩꯁꯥ ꯃꯥꯡꯅꯦ ꯑꯗꯨꯗꯤ
ꯑꯗꯨ ꯀꯩꯝ ꯀꯥꯟꯗꯝꯅꯦ ꯃꯣꯏꯁꯨ ꯁꯤꯡꯉꯤꯃꯤꯅ ꯃꯣꯏ ꯀꯗꯔ ꯌꯥꯔꯣꯏꯃꯤ ꯎꯝ
ꯈꯣꯏꯁꯨ
ꯗꯣꯡꯗꯥꯔꯦꯅꯦ ꯑꯁ ꯕꯦꯔꯥꯅꯦ ꯅꯣꯡ ꯇꯥꯁꯂꯛꯑꯕꯣ ꯅꯣꯡ ꯇꯥꯕ ꯍꯧꯔꯦꯕ ꯄꯨꯔꯥ ꯕꯦꯔꯥꯅꯤꯍ ꯀꯩꯀꯥꯟꯗꯕꯗ ꯅꯣꯡꯗ ꯗꯅꯪ ꯍꯣꯁ ꯄꯣꯠ ꯁꯝꯃꯤꯀꯣ ꯀꯥꯏꯗ ꯉꯥꯏꯈꯣ ꯁꯤ ꯃꯤꯅꯤꯠ ꯁꯤ ꯇꯔꯥ ꯐꯥꯗꯣꯔꯦ ꯁꯤꯝꯇꯪ ꯂꯣꯏꯁꯤꯜꯂꯒ ꯀꯛꯊꯠꯂꯣ
ꯅꯣꯏꯗꯥ ꯀꯩ ꯍꯥꯏꯔꯛꯏꯅꯣ
ꯈꯤꯇꯪ ꯉꯥꯏꯔꯦꯕ ꯉꯥꯍꯥꯇꯪ ꯉꯥꯍꯥꯇꯪ ꯁꯦꯀꯦꯟ ꯀꯨꯟ ꯌꯥꯡꯈꯩꯃꯨꯛꯇ ꯉꯥꯏꯔꯦ ꯂꯣꯏꯒꯔꯦ ꯔꯦꯖꯦ ꯔꯦꯖꯦ ꯍꯣꯁꯄꯣꯠ ꯑꯝꯇ ꯊꯥꯔꯛꯑꯣ
ꯎꯝ ꯍꯣꯁꯄꯣꯔꯠ
ꯇꯥꯕ꯭ꯔꯣ ꯔꯣꯅꯥꯟꯗꯣ
ꯇꯥꯏꯌꯦ ꯇꯥꯏꯌꯦ
ꯑꯁ ꯅꯥꯕ ꯉꯁꯤꯁꯨ ꯑꯣꯏꯗꯧ ꯃꯥꯟꯗ꯭ꯔꯦꯉꯣ ꯅꯣꯡ ꯇꯁꯤꯜꯂꯛꯑꯦꯉꯣ
ꯑꯩ ꯂꯥꯏꯕꯛ ꯆꯥꯎꯕꯒꯤ ꯂꯥꯏꯕꯛ ꯇꯥꯔꯦꯅꯦ ꯅꯥꯎꯕꯤꯒꯤ ꯂꯥꯏꯕꯛ
ꯎꯝ
ꯂꯣꯏꯔꯦꯅꯦ ꯉꯁꯤꯁꯨ ꯅꯣꯡ ꯇꯥꯔꯦꯅꯦ ꯒꯥꯔꯤꯑꯆꯧꯕ ꯑꯣꯏꯔꯃꯗꯤ ꯌꯦꯡꯉꯨꯁꯦ ꯅꯨꯡꯉꯥꯏꯔꯣꯏꯗ꯭ꯔꯣ
ꯎꯝ ꯆꯠꯀꯗꯕꯅꯤ ꯀꯩꯅꯣ ꯑꯗꯨꯝ
ꯆꯠꯁꯤ ꯆꯠꯁꯤ ꯁꯥꯇꯤꯟ ꯑꯝꯇ ꯄꯨꯔꯒ ꯄꯤꯔꯝꯁꯦ ꯍꯣꯔꯦꯟ ꯏꯆꯟꯗ ꯆꯟꯁꯤ ꯇꯨꯄꯨꯁꯦꯅ
ꯅꯪ ꯆꯣꯠꯂꯝꯃꯅꯤ
ꯅꯪ ꯆꯣꯜꯂꯝꯃꯅꯤ ꯆꯦꯜꯂꯩꯝꯅꯤꯅ
ꯎ ꯅꯣꯡ ꯅꯤꯅꯤ ꯌꯦꯡꯅꯔꯒ ꯍꯥꯏꯕ ꯑꯩꯁ ꯏꯇꯥꯎ ꯀꯛꯊꯠꯂꯣ ꯀꯛꯊꯠꯂꯣ ꯌꯥꯔꯦ ꯐꯥꯔꯦ ꯀꯛꯑꯣ ꯀꯣ